ꯑ‌ꯥꯎ ꯇꯥꯏꯌ‌ꯦ
ꯅꯨꯡꯉꯥꯏꯔꯤꯕ‌ꯣ
ꯎꯝ ꯅꯨꯡꯉꯥꯏꯔꯤꯌꯦ ꯅꯪꯗꯤ
ꯅꯨꯡꯉꯥꯏꯔꯤꯌꯦ ꯀꯩꯗꯧꯔꯤꯅꯣ
ꯑꯥ ꯁꯨꯝ ꯐꯝꯂꯝꯕ ꯆꯥꯛ ꯇꯣꯛꯑꯒ
ꯑꯦ ꯀꯩ ꯍ‌ꯦꯟꯖꯥꯡ ꯆꯥꯔꯒꯦ
ꯆꯦꯡꯒꯣꯝꯒ ꯁꯥꯎꯒ꯭ꯔꯤ ꯀꯥꯡꯁꯣꯏ ꯊꯣꯡꯕ ꯆꯥꯏꯌꯦ ꯅꯣꯏꯗꯤ
ꯑꯩꯈꯣꯏꯗꯤ ꯉꯁꯤꯉꯁꯤꯗꯤ ꯍꯋꯥꯏ ꯆꯥꯏꯌ‌ꯦ ꯀꯅꯥꯅ ꯊꯣꯡꯕ
ꯍꯋꯥꯏ ꯆꯥꯕ ꯑꯩꯅ ꯊꯣꯡꯉꯦ
ꯏꯁ ꯅꯪꯅ ꯊ‌ꯣꯡꯔꯗꯤ ꯍꯥꯎꯔꯝꯃꯅꯤ
ꯎꯝ ꯅꯣꯏꯗꯤ ꯀꯅꯥꯅ ꯊꯣꯡꯕ꯭ꯔꯥ
ꯑꯩꯈꯣꯏꯅꯤ ꯆꯞ ꯃꯥꯟꯅꯩ
ꯎꯝ ꯅꯪ ꯊꯣꯡꯕ꯭ꯔꯣ
ꯑꯩꯅ ꯊꯣꯡꯉꯦ
ꯑꯣ ꯐꯩꯌꯦ ꯆꯥꯛꯇꯤ ꯆꯥꯈ꯭ꯔꯕ ꯅꯠꯇ꯭ꯔꯣ
ꯑꯩꯈꯣꯏꯗꯤ ꯆꯥꯔꯦ ꯑꯣ
ꯎꯝ ꯅꯪꯒꯤ ꯈꯣꯟꯗꯤ ꯌꯥꯝ ꯆꯥꯎꯋꯦ
ꯑꯖ
ꯆꯥꯎꯕꯅꯗꯤ ꯂꯥꯎꯠ ꯏꯁꯄꯤꯀꯔ ꯊꯝꯕꯒ ꯆꯞ ꯃꯥꯟꯅꯩ
ꯀꯅꯥ ꯀꯅꯥ ꯂꯩꯕ‌꯭ꯔ‌ꯣ
ꯑꯩꯈꯣꯏ ꯕꫭꯕꯣꯛꯀ ꯂꯩꯌꯦ ꯅꯪꯗꯤ꯫
ꯑꯩꯈꯣꯏꯗꯤ ꯃꯤ ꯌꯥꯝꯃꯦ꯫
ꯎꯝ꯫ ꯐꯌꯦꯅꯦ ꯅꯣꯏꯗꯤ ꯃꯤ ꯃꯌꯥꯝ ꯂꯩꯕꯅꯤꯅ꯫ ꯑꯩꯗꯤ ꯏꯕꯣꯛꯀ ꯂꯩꯕꯅꯤꯅ ꯏꯆꯤꯛ ꯆꯤꯛꯑꯦꯕ꯫
ꯑꯣ꯫
ꯍꯣꯔꯦꯟꯗꯤ ꯕꯣꯜ ꯌꯦꯡꯗꯣꯏꯔꯣ꯫
ꯑꯩꯈꯣꯏꯗꯤ ꯑꯁ ꯕꯣꯜ ꯌꯦꯡꯉꫭꯏꯗ ꯅꯪꯗꯤ ꯌꯦꯡꯒꯗ꯭ꯔꯣ꯫
ꯎꯝ ꯑꯩꯁꯦ ꯌꯦꯡꯁꯤꯔꯥꯅ ꯈꯟꯕ꯫ ꯑꯗꫭ ꯈꯪꯗꯦ ꯇꯨꯝꯃꯒ ꯂꯩꯔꯝꯗꯣꯏꯔꯥ꯫
ꯎ ꯃꯔꯛ ꯃꯔꯛꯇ ꯌꯦꯡꯕꯔꫭ ꯅꯍꯥꯟꯈꯩꯗꯤ꯫
ꯑꯥꯎ ꯃꯔꯥꯛ ꯃꯔꯥꯛꯇ ꯌꯦꯡꯉꯦ꯫
ꯎꯝ ꯀꯔꯝꯕ ꯇꯤꯝꯗ ꯁꯞꯄꯣꯔꯠ ꯇꯧꯒꯦ꯫
ꯑꯩꯗꯤ ꯑꯥꯔꯖꯦꯟꯇꯤꯅꯥꯗ ꯁꯞꯄꯣꯔꯠ ꯇꯧꯕꯅꯦꯕ꯫ ꯑꯗꫭ ꯃꯤ ꯃꯤꯌꯥꯝꯅꯗꯤ ꯑꯥꯔꯖꯦꯟꯇꯤꯅꯥꯕꯨꯁꯦ ꯌꯦꯡꯊꯤꯕꯀꯣ꯫ ꯑꯩꯅꯗꯤ ꯌꯥꯝꯅ ꯁꯄꯠꯅꯤꯡꯕ꯫ ꯈꯪꯗꯦ ꯑꯗꯨꯕꯨꯗꯤ ꯃꯤ ꯃꯤꯒꯤ ꯑꯄꯥꯝꯕ ꯑꯗꯨꯅ
ꯅꯣꯡ ꯆꯨꯗꯕ꯭ꯔꯣ ꯅꫭꯏꯗꯗꯤ꯫
ꯉꯁꯤꯁꯦ ꯅꯣꯡ ꯆꯨꯏꯗ ꯅꯣꯏꯔꯣꯝꯗꯗꯤ꯫
ꯑꫭ ꯍꯧꯖꯤꯛꯄꯨꯗꯤ ꯆꯨꯗꯦ ꯉꯁꯥꯏꯗꯣ ꯅꯣꯡꯗꯣ ꯀꯟꯅ ꯆꯨꯔꯛꯄꯀꯣ ꯑꯗꯨꯒ ꯍꯧꯖꯤꯛꯇꯤ ꯑꯃꯨꯛꯀ ꯍꯟꯈ꯭ꯔꯦ ꯅꯣꯡꯗꯨ꯫ ꯅꯨꯡꯁꯥꯁꯨ ꯑꯃꯨꯛꯀ ꯁꯥꯕ
ꯑꯩꯈꯣꯏꯔꯣꯝꯗꯗꯤ ꯌꯥꯝ ꯆꯨꯗꯤꯗ꯫
ꯎꯝ꯫
ꯌꯥꯝꯅ ꯆꯨꯗ꯭ꯔꯒ ꯇꯣꯏꯅ ꯀꯩꯅꯣ ꯆꯨꯕꯗꯣ꯫
ꯎꯝ ꯈꯔ ꯈꯔ ꯑꯗꯨꯝ ꯆꯨꯕ꯫
ꯌꯥꯗꯕ ꯎꯝ꯫
ꯑꯩꯈꯣꯏ ꯗꯨꯁꯨ ꯑꯗꯨꯃꯥꯏ ꯂꯩꯌꯦ ꯑꯌꯨꯛꯇꯗꯣ ꯅꯣꯡꯗꯣ ꯑꯗꯨꯝ ꯈꯔ ꯈꯔ ꯇꯥꯔ ꯂꯩꯗꯅ ꯑꯗꯨꯒ ꯉꯁꯥꯏ ꯅ ꯅꯨꯡꯊꯤꯜꯗꯅ ꯑꯃꯨꯛꯀ ꯅꯨꯡꯁꯥꯗꯣ ꯀꯟꯅ ꯁꯥꯗꯣꯛꯄ꯫ ꯑꯗꯣ ꯏꯚꯤꯅꯤꯡꯗꯅ ꯑꯃꯨꯛꯀ ꯅꫭꯡ ꯀꯟꯅ ꯑꯃꯨꯛꯀ ꯆꯨꯔꯛꯄ ꯑꯁ ꯕꯦꯔꯥꯅꯤꯗ꯫
ꯅꯣꯏꯗꯤ ꯂꯧ ꯂꯩꯇ꯭ꯔꯣ꯫
ꯂꯩꯌꯦ ꯑꯩꯈꯣꯏ ꯂꯥꯎ ꯂꯩꯌꯦ꯫
ꯎꯝ ꯂꯧ ꯂꯣꯏꯔꯕꯣ꯫
ꯂꯣꯏꯗ꯭ꯔꯤꯗ ꯅꯣꯏ ꯂꯣꯏꯔꯕ꯭ꯔꯥ꯫
ꯑꯩꯈꯣꯏ ꯉꯁꯤꯅ ꯂꯣꯏꯔꯦ꯫
ꯑꯦ ꯐꯩꯌꯦꯀꯣ ꯂꯧꯒꯨꯝꯕꯗꯤ ꯆꯠꯄ꯭ꯔꯣ ꯅꯪꯗꯤ꯫
ꯑꯩꯗꯤ ꯌꯨꯝꯗ ꯂꯩꯇꯦ꯫
ꯑꯣ ꯀ ꯑ ꯅꯪ ꯀꯗꯥꯏꯗ ꯂꯩꯕ꯭ꯔꯥ꯫
ꯑꯩ ꯀꯣꯏꯊꯣꯛꯔꯨꯏ ꯑꯥꯎ ꯌꯨꯝꯗ ꯅꯠꯇꯦ ꯃꯄꯥꯟꯗ ꯂꯩꯕ
ꯎꯝ ꯐꯩꯅ ꯀꯌꯥꯝ ꯀꯨꯏꯔꯒꯦ ꯂꯩꯕ
ꯑꯁ ꯊꯥ ꯐꯥꯗ꯭ꯔꯤ
ꯑꯦ ꯀꯨꯏꯗ꯭ꯔꯤꯅ ꯑꯗꯨꯗꯤ ꯎꯝ ꯅꯪ ꯂꯥꯏꯔꯤꯛ ꯇꯝꯕꯗꯤ ꯂꯣꯏꯔꯕ꯭ꯔꯥ
ꯂꯣꯏꯗ꯭ꯔꯤ
ꯑꯣ ꯑꯗꯒꯤ ꯇꯝꯕ ꯆꯠꯄ꯭ꯔꯣ ꯑꯣ ꯊꯕꯛ ꯇꯧꯕ ꯆꯠꯄ
ꯃꯅꯛ ꯃꯅꯛꯇ ꯎꯝ ꯌꯥꯝꯅꯗꯤ ꯆꯠꯇꯦꯗ ꯑꯩ ꯑꯗꯨꯝ
ꯑꯣ ꯐꯩꯌꯦꯅꯦ ꯀꯅꯥ ꯀꯅꯥ ꯂꯩꯕ꯭ꯔꯣ ꯑꯗꯨꯗ
ꯑꯩꯈꯣꯏ ꯏꯆꯦ ꯈꯣꯏꯒ ꯂꯩꯌꯦ
ꯑꯣ
ꯅꯪꯒꯤ ꯁ꯭ꯀꯨꯜ ꯀꯥꯕ ꯂꯣꯏꯔꯕꯣ
ꯂꯣꯏꯗ꯭ꯔꯤꯗ ꯑꯩꯁꯨ ꯀꯣꯂꯦꯖ ꯀꯥꯔꯤ
ꯎꯝ ꯐꯩꯅꯦ ꯅꯪꯗꯤ
ꯎꯝ ꯅꯪꯁꯨ ꯐꯩꯗꯨꯗꯤ ꯅꯆꯦꯈꯣꯏꯒ ꯂꯩꯃꯤꯟꯅꯕꯗꯣ
ꯌꯥꯝꯅꯗꯤ ꯌꯥꯝꯅ ꯐꯕꯅꯗꯤ ꯅꯠꯇꯦꯗ
ꯎꯝ ꯂꯩꯕ ꯀꯨꯏꯗ꯭ꯔꯤꯗ
ꯎꯝ
ꯅꯪꯖꯨ ꯀꯨꯐꯥ ꯐꯥꯗ꯭ꯔꯤ ꯍꯥꯏꯕ ꯅꯠꯇ꯭ꯔꯣ
ꯑꯥꯎ
ꯎꯝ ꯍꯧꯗ꯭ꯔꯤꯗ ꯑꯗꯨꯝ ꯂꯩꯔꯛꯑꯗꯤ ꯅꯨꯡꯉꯥꯏꯗꯣꯏꯅꯤ ꯅꯪꯁꯨ ꯌꯨꯝꯗꯒ ꯍꯟꯅꯤꯡꯉꯔꯣꯏ
ꯑꯗꯨ ꯑꯣꯏꯒꯗ꯭ꯔꯥ ꯈꯪꯗꯦ ꯍꯥꯟꯅ ꯍꯥꯟꯅ ꯂꯩꯕꯒꯤꯔ ꯈꯪꯗꯦ ꯌꯨꯝ ꯌꯥꯝ ꯆꯠꯅꯤꯡꯉꯦ
ꯎꯝ
ꯅꯪꯗꯤ ꯗꯨꯃꯥꯏ ꯇꯧꯗ꯭ꯔꯣ
ꯈꯪꯗꯦ ꯅꯨꯃꯤꯠ ꯈꯔ ꯗꯤ ꯌꯨꯝ ꯍꯟꯅꯤꯡꯕ ꯃꯤꯁꯨ ꯂꯩꯌꯦꯕ ꯑꯗꯨꯒ ꯃꯤ ꯈꯔꯅꯗꯤ ꯌꯨꯝꯗ ꯍꯟꯅꯤꯡꯗꯕ ꯃꯤꯁꯨ ꯂꯩꯌꯦꯕ
ꯎꯝ
ꯅꯪꯒꯤ ꯈꯣꯟꯗꯣ ꯍꯧꯖꯤꯛꯁꯨ ꯁꯦꯡꯅ ꯇꯥꯗꯦ ꯑꯩꯉꯣꯟꯗ
ꯑꯁ
ꯄꯨꯡ ꯀꯌꯥꯗ ꯇꯨꯝꯗꯣꯏꯔꯣ ꯅꯪꯗꯤ
ꯑꯩꯈꯣꯏꯒꯤ ꯊꯦꯡꯅ ꯇꯨꯝꯕꯗꯁꯨ ꯌꯥꯎꯏ ꯉꯟꯅ ꯇꯨꯝꯅꯤꯡꯉꯁꯨ ꯌꯥꯎꯏ ꯈꯣꯏꯗꯤ
ꯎꯝ
ꯅꯪꯗꯤ ꯉꯟꯅ ꯇꯨꯝꯕ꯭ꯔꯣ
ꯑꯩ ꯅꯍꯥꯟꯋꯥꯏꯗꯤ ꯑꯗꯨꯝ ꯉꯟꯟꯅ ꯇꯨꯝꯕꯅꯦꯕ ꯑꯗꯣ ꯍꯟꯗꯛꯇꯤ ꯑꯗꯨꯝ ꯊꯦꯡꯅ ꯇꯨꯝꯃꯦ ꯑꯩꯁꯨ ꯄꯨꯡ ꯇꯔꯥ ꯇꯔꯥ ꯃꯈꯥꯏ ꯑꯗꯨꯋꯥꯏꯗ ꯑꯗꯨꯝ ꯇꯨꯝꯃꯤ
ꯌꯥꯝꯅ ꯊꯦꯡꯕꯗꯤ ꯅꯠꯇꯦꯍꯦ ꯇꯔꯥ ꯃꯈꯥꯏꯁꯤꯗꯤ
ꯎꯝ
ꯍꯨꯝ
ꯑꯗꯨꯅꯤ ꯕꯣꯁꯁꯨ ꯂꯥꯛꯄꯅꯤꯅꯀꯣ ꯃꯤ ꯈꯥꯗꯤ ꯇꯨꯝꯗꯕꯤꯗ ꯕꯣꯜ ꯌꯦꯡꯅꯕ ꯉꯥꯏꯔꯒ ꯂꯩꯌꯦꯡ ꯃꯤ ꯈ꯭ꯔꯗꯤ
ꯎꯝ ꯅꯕꯣꯗꯤ ꯇꯨꯝꯈ꯭ꯔꯕꯣ
ꯍꫭꯏ
ꯍꯣꯏ ꯑꯩꯈꯣꯏꯕꯨ ꯕꯣꯠꯇꯤ ꯇꯨꯝꯃꯒ ꯂꯩꯑꯦ ꯑꯩꯅ ꯋꯥꯔꯤ ꯀꯟꯅ ꯁꯥꯔꯤꯕ ꯇꯨꯝꯕꯕꯨ ꯌꯥꯔꯝꯒꯗ꯭ꯔꯥ ꯈꯪꯗꯦ
ꯍꯦ
ꯍꯥꯌꯦꯡ ꯀꯥꯏ ꯆꯠꯇꯣꯏꯅꯣ ꯍꯥꯌꯦꯡꯗꯤ ꯀꯥꯏ ꯆꯠꯇꯣꯏꯅꯣ ꯍꯥ
ꯍꯜꯂꯣ
ꯍꯜꯂꯣ ꯑꯥꯎ
ꯑꯩꯉꯣꯟꯗꯥ ꯁꯦꯡꯅꯥ ꯇꯥꯗꯕꯥ ꯎꯝ ꯍꯌꯦꯡꯁꯦ ꯇꯥꯏ ꯍꯜꯂꯣ
ꯇꯥꯗ꯭ꯔꯣ
ꯇꯥꯏꯌꯦ ꯇꯥꯏꯌꯦ ꯍꯜꯂꯣ ꯍꯌꯦꯡꯁꯦ ꯅꯣꯡ ꯆꯨꯗ꯭ꯔꯥꯗꯤ ꯏꯪꯈꯣꯜ ꯆꯠꯀꯅꯤ ꯑꯗꯣ ꯆꯨꯔꯥꯗꯤ ꯑꯗꯨꯝ ꯌꯨꯝꯗꯥ ꯂꯩꯕ ꯇꯥꯔꯦ
ꯎꯝ ꯏꯪꯈꯣꯜ ꯌꯥꯝ ꯌꯥꯝ ꯆꯥꯎꯅ ꯇꯧꯕ꯭ꯔꯥ ꯅꯣꯏ
ꯅꯣꯏ ꯏꯪꯈꯣꯜꯗꯤ ꯌꯥꯝ ꯆꯥꯎꯔꯒꯥ ꯑꯃꯨꯛꯀꯥ ꯀꯔꯤꯍꯥꯏꯁꯤꯔꯥ ꯃꯔꯛ ꯃꯔꯛꯇꯥ ꯑꯃꯨꯛꯀꯥ ꯆꯞꯄ ꯅꯪ ꯏꯪꯈꯣꯟꯗꯣ
ꯎꯝ
ꯃꯥꯔꯛ ꯃꯥꯔꯛ ꯁꯦꯡꯅꯥꯗꯤ ꯇꯥꯌꯦꯕꯥ ꯑꯗꯣ ꯃꯥꯔꯛ ꯃꯥꯔꯛꯇꯥ ꯆꯠꯄꯗꯤ ꯑꯃꯨꯛꯀꯥ ꯁꯦꯡꯅꯥ ꯇꯥꯗꯕꯗꯣ
ꯎꯝ ꯃꯩ ꯂꯥꯛꯄ꯭ꯔꯣ ꯅꯣꯏꯔꯣꯝꯗꯥ
ꯉꯁꯥꯏ ꯃꯩ ꯃꯨꯠꯂꯥꯥꯒꯥ ꯂꯥꯛꯄꯥ ꯀꯨꯏꯗꯔꯤꯗꯥ ꯃꯩ ꯄꯨꯛ ꯐꯩꯌꯦ ꯑꯩꯗꯤ ꯃꯥꯏ ꯑꯃ ꯃꯩ ꯂꯥꯛꯇ꯭ꯔꯥꯗꯤ ꯀꯔꯤ ꯍꯥꯏꯁꯤ꯭ꯔꯥ ꯋꯥꯈꯜꯗꯨꯁꯨ ꯏꯃꯝ ꯃꯝꯅ ꯂꯩꯌꯦꯕꯥ ꯃꯩ ꯂꯥꯛꯑꯥꯗꯤ ꯋꯥꯈꯜꯗꯥꯁꯨ ꯌꯥꯝ ꯃꯉꯥꯥꯟ ꯊꯣꯛꯄꯒꯨꯝ ꯇꯧꯋꯦ ꯅꯣꯏꯗꯥꯗꯤ ꯃꯩ ꯑꯗꯨꯝ ꯂꯥꯛꯔꯝꯅꯤꯅ ꯇꯥꯕ꯭ꯔꯣ ꯇꯥꯕꯔꯣ ꯍꯂꯣ